ꯍꯂꯣ
ꯇꯥꯗꯕ꯭ꯔꯥ
ꯑ ꯇꯥꯏꯌꯦ
ꯑ ꯇꯥꯏꯌꯦ ꯇꯥꯏꯌꯦ ꯎꯝ ꯃꯃꯥꯡꯒꯤꯗꯨꯅ ꯀꯩꯒꯤ ꯇꯥꯗꯕ ꯃꯊꯟꯇ ꯀꯩꯔꯣ
ꯑꯥꯎ ꯃꯊꯟꯇ ꯀꯛꯊꯣꯛꯈ꯭ꯔꯕ ꯃꯥꯜꯂꯦ
ꯎꯝ
ꯑꯗꯣꯏ
ꯑꯗꯣ ꯑꯦꯛꯖꯥꯝ ꯀꯩꯀꯩ ꯊꯥꯒꯤꯕꯗꯨꯗꯤ ꯀꯃꯥꯏ ꯇꯧꯔꯕ ꯈꯪꯗꯦ ꯍꯥꯏꯗꯣꯛꯇ꯭ꯔꯤ
ꯑꯗꯣ ꯅꯨꯡꯕꯨ ꯅꯨꯡꯉꯥꯏꯈꯤꯕ꯭ꯔꯣ
ꯎꯝ ꯎꯝ ꯅꯨꯡꯉꯥꯏ ꯑꯗꯨꯝ ꯈꯔ ꯈꯔ ꯅꯨꯡꯉꯥꯏ ꯈꯔ ꯈꯔ ꯅꯨꯡꯉꯥꯏꯇꯕꯁꯨ ꯈꯔ ꯑꯗꯨꯝ ꯂꯩ ꯂꯣꯏꯅ ꯅꯨꯡꯉꯥꯏꯇꯦ
ꯀꯔꯝꯕꯅ ꯍꯦꯟꯅ ꯅꯨꯡꯉꯥꯏꯈꯤꯒꯦ ꯍꯥꯏꯗꯤ ꯁꯕꯖꯦꯛꯇꯣ ꯔꯤꯖꯅꯤꯡꯅ ꯍꯦꯟꯅ ꯅꯨꯡꯉꯥꯏꯕ꯭ꯔꯥ ꯃꯦꯠꯁꯅ ꯅꯨꯡꯉꯥꯏꯕ꯭ꯔꯥ ꯀꯔꯤꯅ ꯍꯦꯟꯅ ꯅꯨꯡꯉꯥꯏꯈꯤꯒꯦ
ꯎꯧ ꯔꯤꯖꯅꯤꯡꯅ ꯈꯔ ꯅꯨꯡꯉꯥꯏꯕ ꯃꯥꯜꯂꯦ ꯃꯦꯠꯁꯇꯤ ꯈꯔ ꯍꯥꯏꯗꯤ ꯍꯣꯠꯄ ꯈꯣꯠꯄ ꯃꯇꯝ ꯃꯇꯝ ꯃꯇꯝꯗꯣ ꯅꯪꯗꯕꯒꯤ ꯈꯔ ꯀꯩꯅꯣ ꯇꯧꯗꯕ ꯍꯥꯏꯕ꯭ꯔ
ꯑꯗꯣ ꯑꯗꯨꯒꯤ ꯀꯩꯅꯣꯗꯣ ꯑ ꯁꯕꯖꯦꯛꯇꯨꯕꯨ ꯑꯩꯈꯣꯏꯒꯤ ꯑ ꯅꯪꯅ ꯅꯨꯡꯉꯥꯏꯔꯤꯕ ꯔꯤꯖꯅꯤꯡꯗꯣ ꯅꯪꯅ ꯍꯦꯛ ꯈꯪꯖꯕꯃꯛ ꯃꯌꯥꯝ ꯑꯗꯨꯝ ꯌꯥꯎꯔꯛꯄ꯭ꯔꯣ
ꯑꯧ ꯈꯔ ꯑꯗꯨꯝ ꯍꯥꯏꯗꯤ ꯍꯣꯏ ꯌꯥꯎꯔꯛꯑꯦ ꯌꯥꯎꯔꯛꯑꯦ ꯈꯔ
ꯎꯝ ꯑꯣ
ꯅꯪꯗꯤ ꯊꯥꯗ꯭ꯔꯕꯣ
ꯑꯩꯁ
ꯑꯩꯁꯦ ꯑꯗꯨꯝ ꯊꯥꯏꯌꯦ ꯑꯗꯣ ꯈꯔ ꯅꯨꯡꯉꯥꯏꯕꯗꯤ ꯈꯔ ꯋꯥꯠꯂꯦ ꯔꯤꯖꯅꯤꯡꯅ ꯈꯔꯕꯨꯗꯤ ꯍꯦꯟꯅ ꯅꯨꯡꯉꯥꯏꯈꯤ ꯍꯥꯏ ꯇꯔꯦ ꯃꯦꯠꯁꯇꯒꯤꯗꯤ ꯏꯪꯂꯤꯁ ꯀꯩ ꯀꯩꯗꯤ
ꯏꯪꯂꯤꯁ ꯈꯔ ꯑꯗꯨꯝ ꯇꯧꯔꯝꯃꯦ ꯑꯗꯨꯏꯁꯨ ꯍꯦꯟꯅ ꯅꯨꯡꯉꯥꯏꯕ ꯍꯥꯏꯔꯒꯗꯤ ꯔꯤꯖꯤꯅꯤꯡꯅ ꯍꯦꯜꯂꯝꯕ ꯍꯥꯏꯇꯥꯔꯦ
ꯎꯝ ꯃꯊꯪ ꯑꯗꯨꯝ ꯊꯥꯗꯧꯕ ꯂꯩꯕ ꯅꯠꯇ꯭ꯔꯣ
ꯍ
ꯃꯊꯪ ꯊꯥꯗꯧꯕ ꯈꯣꯠꯇꯧꯕꯗꯤ ꯑꯗꯨꯝ ꯂꯩꯕ ꯅꯠꯇ꯭ꯔꯣ
ꯊꯥꯗꯧꯕ ꯇꯦ ꯍꯧꯖꯤꯛ ꯂꯩꯔꯤꯌꯦ ꯑꯃ ꯑꯅꯤ ꯑꯗꯨꯃꯥꯏꯅ ꯂꯩꯔꯤꯌꯦ
ꯐꯩ ꯐꯩ ꯊꯥꯎ
ꯑꯗꯣ ꯀꯩꯀꯩꯗꯤ ꯆꯥꯔꯕ꯭ꯔꯣ
ꯆꯥꯔꯦ
ꯑꯣ
ꯀꯩ ꯑꯦꯟꯖꯥꯡꯕꯨ ꯆꯥꯔꯕ ꯎꯇꯤ ꯆꯥꯏ ꯎꯇꯤ ꯅꯪꯗꯤ ꯆꯥꯔꯕꯣ
ꯑꯩ ꯆꯥꯔꯦ ꯆꯥꯕ ꯂꯣꯏꯕꯗ ꯉꯥꯏꯔꯤꯌꯦ
ꯑꯣ ꯎꯇꯤ ꯍꯣꯏ ꯑꯁꯪꯕ ꯎꯌꯦ ꯑꯁꯪꯕ ꯆꯥꯕ
ꯑꯣ ꯑꯗꯨ ꯍꯧꯖꯤꯛꯁꯦ ꯀꯔꯤ ꯀꯔꯤ ꯃꯈꯥ ꯍꯣꯠꯅꯅꯕ ꯈꯣꯠꯅꯕꯒꯤ ꯑꯦꯛꯖꯥꯝꯒꯨꯝꯕ ꯊꯥ ꯅꯠꯇꯕꯤꯗ ꯀꯩꯀꯩ ꯍꯣꯠꯅꯔꯤꯒꯦ ꯑꯗꯨꯝ ꯌꯨꯝꯗ ꯀꯩ ꯀꯩ ꯂꯩꯕꯗꯥ
ꯀꯔꯤꯝ ꯍꯣꯠꯅꯗꯦ
ꯈꯔ ꯈꯔ ꯇꯧꯁꯟꯕ ꯌꯥꯕ ꯈꯣꯠꯄꯗꯤ ꯈꯔ ꯇꯧꯁꯜꯂꯨꯗꯅ
ꯇꯧꯅꯤꯡꯉꯥꯏ ꯂꯩꯇꯦꯗ
ꯇꯧꯁꯤꯟꯗꯧꯕꯅꯤ ꯌꯨꯝꯒꯤ ꯊꯕꯛ ꯑꯣꯏꯔꯁꯨ ꯑꯗꯨꯗꯒꯤ ꯊꯕꯛ ꯀꯩꯀꯩ ꯑꯇꯩ ꯑꯇꯩ ꯃꯈꯥ ꯀꯩꯀꯩ ꯇꯧꯊꯅꯕ ꯑꯗꯨꯝ ꯊꯤꯖꯤꯟ ꯈꯣꯠꯆꯤꯟ ꯇꯧꯒꯗꯕꯅꯤꯀꯣ
ꯎꯝ ꯅꯣꯏꯗꯤ ꯑꯦꯛꯖꯥꯝ ꯂꯣꯏꯈ꯭ꯔꯕ ꯅꯠꯇ꯭ꯔꯣ
ꯑꯥ ꯂꯣꯏꯈ꯭ꯔꯦ ꯑꯦꯛꯖꯥꯝꯁꯦ ꯍꯧꯖꯤꯛ
ꯑꯩꯈꯣꯏ
ꯑꯩꯈꯣꯏꯒꯤ ꯗꯦꯖꯔꯇꯦꯁꯟ ꯀꯩꯀꯩ ꯄꯤꯕ ꯈꯣꯠꯄꯒꯤ ꯇꯧꯕ ꯂꯣꯏꯕꯗ ꯉꯥꯏꯔꯤꯌꯦ ꯑꯗꯨꯗꯤ ꯂꯣꯏꯔꯦꯅꯦ ꯅꯣꯏꯒꯤꯗꯤ ꯄꯨꯔꯥ
ꯑꯥꯎ ꯑꯩꯈꯣꯏꯒꯤꯗꯤ ꯑꯗꯨꯝ ꯂꯣꯏꯔꯦ ꯄꯨꯔꯥ ꯑꯁꯤꯁꯤꯅꯗꯤ ꯂꯣꯏꯔꯦ ꯃꯈꯥ ꯇꯝꯊꯕ ꯌꯥꯕ ꯈꯣꯠꯄ ꯀꯩ ꯀꯩꯅꯣ ꯑꯃꯨꯛ ꯌꯦꯡ ꯇꯥꯔꯦ
ꯎꯝ ꯐꯩ
ꯎꯝ ꯅꯣꯏ ꯃꯅꯥ ꯅꯕꯤ ꯍꯣꯏꯒ ꯄꯨꯟꯗ꯭ꯔꯕꯣ
ꯄꯨꯜꯂꯦ ꯄꯨꯟꯕ ꯎꯝ ꯍꯥꯏꯁꯦ ꯑꯍ ꯁꯝꯃꯔ ꯕ꯭ꯔꯦꯛ ꯑꯣꯏꯅꯔꯛꯄꯒꯤ ꯑꯃꯨꯛ ꯄꯨꯟꯕꯗꯤ ꯌꯥꯏ ꯑꯗꯨ ꯈꯔ ꯃꯃꯥꯡ ꯃꯃꯥꯡ ꯊꯥꯗ ꯑꯃꯨꯛ ꯐꯥꯔꯛꯑꯦ ꯊꯦꯡꯅꯗꯕꯗꯤ ꯑꯇꯣ ꯊꯥ ꯃꯃꯥꯡꯗꯗꯤ ꯄꯨꯜꯂꯝꯃꯤ ꯍꯧꯖꯤꯛ ꯈꯔ ꯃꯥꯏ ꯃꯥꯏ ꯃꯊꯧ ꯃꯊꯧ ꯊꯧ ꯇꯧꯕꯒꯤ ꯊꯕꯛꯇꯣ ꯁꯪꯅꯗꯕꯒꯤ ꯄꯥꯛ ꯄꯥꯛ ꯄꯨꯟꯕꯗꯤ ꯄꯨꯟꯗꯦ
ꯑꯣ ꯑꯗꯨꯅꯤꯅꯦ ꯍꯧꯖꯤꯛ
ꯑꯗꯨꯅꯤ ꯍꯧꯖꯤꯛꯀꯥꯟꯁꯦ ꯊꯕꯛ ꯌꯥꯝ ꯁꯤꯖꯤꯟꯅꯒꯔꯦ ꯃꯤꯑꯣꯏ ꯂꯤꯁꯤꯡꯁꯦꯀꯣ ꯑꯗꯨꯅ ꯑꯈꯣꯏꯁꯨ ꯈꯔ ꯈꯔ ꯊꯕꯛ ꯈꯔ ꯈꯔ ꯊꯤꯖꯤꯟꯕꯅꯗꯤ ꯐꯩ ꯎꯝ
ꯑꯗꯣ ꯅꯪ ꯄꯤ ꯀꯔꯥꯏꯋꯥꯏꯗ ꯁꯤꯗꯥ ꯇꯝꯃꯛꯄꯔꯥ ꯒꯔꯦꯖꯨꯑꯦꯁꯟ ꯗꯤ
ꯎ ꯑꯗꯨꯝ ꯗꯤꯁꯇꯦꯟꯇ
ꯑꯣꯀꯦ
ꯍꯝ
ꯑꯗꯨꯗꯤ ꯊꯝꯃꯒꯦꯀꯣ ꯍꯣꯔꯦꯝ ꯑꯃꯨꯛ ꯁꯅꯔꯁꯤ
ꯎ ꯅꯣꯏꯒꯤ ꯑꯥ ꯀꯔꯤ ꯅꯣꯏꯒꯤ ꯅꯃꯥꯟꯅꯕ ꯑꯃ ꯀꯔꯤ ꯍꯥꯏꯒꯔꯦ ꯑꯗꯨ ꯀꯥꯏꯗ ꯂꯩꯒꯦ
ꯃꯥꯁꯦ ꯁꯦ ꯊꯕꯛ ꯇꯧꯔꯒ ꯂꯩꯈ꯭ꯔꯕꯅꯦ ꯑꯥꯗ ꯃꯤꯁꯤꯡꯁꯦ ꯂꯣꯏꯅ ꯊꯕꯛ ꯊꯕꯛ ꯂꯣꯏ ꯇꯧꯅꯈ꯭ꯔꯦ ꯑꯗꯨꯒꯤ
ꯍꯥꯏꯕ ꯃꯗꯣ ꯑꯗꯨꯗ ꯑꯩꯅꯥ ꯀꯥꯏ ꯂꯩꯕꯅꯣ ꯈꯪꯗꯦꯅ ꯍꯪꯕ
ꯎꯝ ꯑꯣ ꯃꯥꯗꯣ ꯑꯗ ꯂꯥꯏꯐ ꯀꯤꯖꯨ
ꯑꯗꯨꯗꯣ ꯇꯟꯗꯅ ꯑꯈꯣꯏꯗꯤ ꯈꯔ ꯌꯥꯗꯕꯩ ꯄꯩꯁꯥ ꯈꯔ ꯈꯔ ꯇꯟꯗꯅꯥ ꯈꯣꯠꯇꯅ ꯇꯧꯔꯒ ꯂꯩꯔꯤꯌꯦ ꯑꯣ ꯑꯗꯨꯏ ꯑꯣꯏꯔꯝꯃꯅꯤ ꯃꯥ ꯊꯦꯡꯅꯩ ꯍꯥꯏꯅ ꯀꯩꯅꯣ ꯇꯧꯔꯛꯏꯗꯣ ꯍꯥꯏꯔꯛꯏꯗꯣ ꯑꯗꯨꯗꯤ ꯑꯗꯨꯗꯤ ꯃꯌꯨꯝꯗ ꯂꯩꯇ꯭ꯔꯦꯅꯦ
ꯃꯌꯨꯝꯗ ꯂꯩꯇ꯭ꯔꯦ ꯃꯥꯁꯦ ꯍꯧꯖꯤꯛ ꯃꯆꯤꯟ ꯃꯅꯥꯎꯅꯦ ꯀꯔꯤꯅꯦ ꯃꯣꯏꯁꯤꯡꯁꯦ ꯀꯔꯤ ꯀꯔꯤ ꯍꯣꯠꯅꯗ ꯌꯥꯗꯕꯅꯤꯅ ꯑꯗꯨꯝ ꯍꯦꯟꯅ ꯃꯁꯥꯗꯣ ꯏꯀꯥꯏꯔꯛꯑꯕ ꯀꯔꯤꯅꯣ ꯑꯗꯨꯝ ꯍꯣꯠꯅꯅꯕ ꯍꯥꯏꯅ ꯃꯣꯏꯁꯨ
ꯃꯣꯏꯁꯨ ꯑꯗꯨꯝ ꯆꯠꯆꯔꯒ ꯂꯩꯔꯦ ꯃꯣꯏ ꯍꯥꯟꯅꯗꯤ ꯃꯣꯏ ꯃꯣꯏ ꯀꯩꯅꯣ ꯃꯣꯏꯒ ꯂꯩꯕ ꯃꯣꯏ ꯕꯣ ꯃꯣꯏ ꯕꯣꯛ ꯃꯣꯏꯒ ꯂꯩꯕ
ꯑ ꯂꯩꯕꯗꯣ ꯍꯥꯏꯗꯤ ꯑ ꯈꯔ ꯑꯗꯨꯝ ꯑꯉꯥꯡ ꯑꯣꯏꯕꯒꯤ ꯀꯩꯅꯣꯅꯤꯗ꯭ ꯍꯧꯖꯤꯛꯇꯤ ꯇꯥꯟꯗꯕ ꯀꯩꯅꯣ ꯇꯧꯗꯕ ꯌꯥꯔꯛꯇ꯭ꯔꯕꯅꯤꯅ ꯍꯧꯖꯤꯛ ꯀꯃꯥꯏꯅ ꯂꯩꯔꯨꯅꯤ ꯑꯗꯨꯝ ꯑꯕꯣꯛꯀꯤ ꯃꯅꯥꯛꯇ ꯑꯗꯨꯝ ꯂꯩꯔꯗꯤ ꯑꯗꯨꯗꯨꯅ ꯃꯣꯏꯁꯨ ꯑꯗꯨꯝ ꯇꯥꯅꯕ ꯈꯣꯠꯅꯕ ꯑꯩꯅ ꯑꯗꯨꯝ ꯑꯥꯗ ꯂꯥꯏꯔꯤꯛ ꯇꯝꯗꯅ ꯑꯗꯒꯤ ꯊꯕꯛ ꯀꯩꯀꯩ ꯈꯔ ꯇꯧꯕ ꯌꯥꯕ ꯈꯔ ꯇꯧꯁꯜꯂꯤꯌꯦ ꯃꯣꯏ ꯃꯣꯏꯗꯣ
ꯎꯝ ꯅꯣꯏꯒꯤ ꯅꯃꯥꯟꯅꯕꯤ ꯍꯣꯏ ꯊꯕꯛ ꯑꯗꯨꯝ ꯐꯖꯅ ꯇꯧꯕ ꯀꯥꯡꯕꯨꯗꯤ ꯑꯗꯨꯝ ꯂꯩꯔꯝꯃꯅꯤꯅꯦ ꯍꯧꯖꯤꯛꯇꯤ ꯑꯣ ꯐꯖꯅ ꯍꯥꯏ ꯏꯁꯦ ꯍꯣꯏ ꯈꯔ ꯈꯔ ꯄ꯭ꯔꯥꯏꯚꯦꯠ ꯄꯦꯡꯀꯨꯝꯕ ꯇꯧꯕ ꯑꯗꯨꯒꯨꯝꯕꯗꯤ ꯌꯥꯎꯅꯩꯌꯦ ꯑꯗꯨꯒ ꯄꯨꯔꯥ ꯑꯣꯏꯅꯗꯤ ꯍꯥꯏꯗꯤ ꯇꯝꯕ ꯂꯣꯏꯅꯗ꯭ꯔꯤꯕꯅꯤꯅ ꯄꯥꯛ ꯄꯥꯛꯇꯤ ꯇꯧꯅꯗ꯭ꯔꯤ
ꯑꯣ ꯃꯈꯥ ꯃꯈꯥ ꯍꯧꯖꯤꯛꯁꯤꯗꯤ ꯃꯤꯁꯦ ꯑꯗꯨꯝ ꯇꯥꯟꯕ ꯌꯥꯗꯕꯅꯤꯅ ꯍꯧꯖꯤꯛ ꯑꯐꯪ ꯑꯐꯪꯕꯅꯤꯅꯦꯀꯣ ꯇꯧꯅꯩꯁꯦ
ꯑꯎ
ꯅꯪꯁꯨ ꯀꯟꯅ ꯍꯣꯠꯅꯔꯒ ꯑꯦꯛꯖꯥꯝ ꯊꯥꯔꯤꯕꯗꯣ ꯐꯖꯅ ꯇꯧꯊꯣꯛꯅꯕ ꯈꯣꯠꯅꯩ
ꯅꯪꯗꯤ ꯀꯩ ꯏꯟꯁꯥꯡ ꯆꯔꯕ
ꯑꯩꯁ
ꯑꯩꯁꯦ ꯀꯥꯡꯁꯣꯏ ꯆꯥꯔꯦ ꯎꯝ꫰ꯀꯥꯡꯁꯣꯏ ꯈꯛ ꯆꯥꯔꯦ
ꯑꯥ ꯀꯥꯡꯁꯣꯏ ꯈꯛ ꯆꯥꯔꯦ
ꯑꯣ ꯐꯔꯦ ꯐꯔꯦ ꯐꯔꯦ